ꯈꯕ꯭ꯔꯣ
ꯎ
ꯇꯥꯕ꯭ꯔꯣ
ꯇꯥꯏ ꯇꯥꯔꯦ
ꯎꯝ ꯃꯣꯏꯒꯤ ꯑꯗꯨꯒꯤꯗ ꯑꯗꯨꯝ ꯑꯣ ꯇꯤ ꯄꯤꯗꯣ ꯑꯅꯤ ꯆꯪꯒꯨꯝꯕ ꯑꯗꯨꯝ ꯇꯧꯕꯅꯦꯕꯀꯣ ꯌꯦꯁ ꯏꯟꯀꯝꯗꯣ
ꯎꯝ ꯑꯅꯤ ꯆꯪꯉꯤ
ꯑꯩꯒꯤꯗꯨꯅ ꯍꯥꯏꯗꯤ ꯃꯣꯏꯗꯣ ꯑꯣ ꯇꯤ ꯄꯤ ꯑꯃ ꯅꯝꯃꯒ ꯑꯃꯨꯛ ꯋꯦꯕꯁꯥꯏꯠ ꯕꯦꯔꯥ ꯀꯥꯕꯒꯤ ꯑꯃꯨꯛ ꯀꯀ ꯅꯧꯅ ꯑꯃꯒ ꯑꯃꯨꯛ ꯆꯪꯕꯒꯤ ꯃꯥꯜꯂꯨꯕ ꯀꯍꯥꯏꯅꯣ
ꯌꯥꯔ ꯄꯨꯦ ꯀꯦ
ꯀꯥꯏꯗ ꯂ ꯏꯅ
ꯐ ꯎꯝ
ꯍꯂꯣ
ꯍꯜꯂꯣ
ꯍꯜꯂꯣ
ꯀꯥꯏꯗ ꯂꯩꯥꯏꯅ
ꯑꯩꯈꯣꯏ ꯀꯥꯗ ꯂꯩꯕ ꯑꯗꯨꯗ ꯇꯥꯃꯣꯒꯤ ꯀꯩꯅꯣ ꯇꯦꯕꯜꯗꯣ ꯋꯥꯡꯉꯦꯅ ꯀꯄ ꯃꯣꯟ ꯑꯗ ꯑꯚꯕꯤ ꯀꯥꯗ ꯉꯥꯛꯀꯅꯤ
ꯋꯥꯡꯕꯍꯩꯁꯦ ꯃꯣꯏꯒꯤ ꯃꯥꯒꯤ ꯊꯕꯛ ꯁꯨꯕꯩ ꯇꯦꯕꯜ ꯍꯥꯏꯇꯥꯔꯦꯅꯦ
ꯎꯝ
ꯍꯪꯉꯣ ꯍꯥꯏꯗꯨꯗꯤ ꯑꯗꯨꯝ ꯍꯪꯈ꯭ꯔꯕ꯭ꯔꯥ ꯍꯪꯗ꯭ꯔꯤꯕ꯭ꯔꯥ
ꯍꯪꯗꯦ ꯁ ꯀꯥꯎꯔ
ꯑꯗꯨꯗꯨꯁꯨ ꯍꯣꯔꯦꯟ ꯃꯣꯏ ꯊꯕꯛ ꯂꯧꯕꯤ ꯀꯥꯟꯗ ꯑꯗꯨꯗ ꯑꯣꯏꯅ ꯍꯪꯅꯕ ꯇꯧꯋꯣ
ꯑꯗꯨꯗꯣ ꯑꯩꯅ ꯀꯩꯅꯣꯗ ꯍꯪꯉꯛꯑꯦ ꯍꯧꯖꯤꯛ ꯀꯝꯄ꯭ꯌꯨꯇꯔ ꯁꯦꯟꯇꯔꯒꯤ ꯅꯨꯄꯥ ꯗꯗꯥꯗ ꯝꯇ ꯍꯪꯉꯦꯕꯀꯣ
ꯎꯣꯏꯅ
ꯑꯗꯨꯗꯣ ꯑꯍꯥꯟꯕꯒꯤꯗ ꯃꯣꯏꯅ ꯑꯩ ꯒꯤ ꯑꯥꯏꯗꯤ ꯍꯥꯟꯅ ꯁꯦꯝꯕꯅꯦꯕ ꯑꯥꯏ ꯗꯤ ꯁꯦꯝꯃꯒ ꯊꯥꯒꯠꯄꯅꯦꯕꯀꯣ ꯑꯗꯨ ꯀꯩꯀꯥꯗꯣ ꯁꯦꯝꯕ ꯍꯩꯇ꯭ꯔꯗꯤ ꯌꯥꯗꯦ ꯍꯥꯏꯕ
ꯎꯝ
ꯃꯥꯅ ꯍꯥꯏꯕꯗ ꯂꯦꯞꯇꯣꯞ ꯀꯝꯄ꯭ꯌꯨꯇꯔ ꯂꯩꯇ꯭ꯔꯁꯨ ꯐꯣꯟꯗ ꯑꯗꯨꯝ ꯊꯥꯒꯠꯄꯗꯤ ꯌꯥꯏ ꯑꯗꯨꯨꯁꯃꯅ ꯐꯣꯡꯝ ꯀꯩꯀꯥ ꯃꯦꯟꯁꯤꯟꯕ ꯊꯥꯒꯠꯄꯗꯣ ꯑꯗꯨꯗ ꯍꯩꯇ꯭ꯔꯗꯤ ꯌꯥꯗꯦ ꯈꯣꯠꯇꯦꯅ ꯍꯥꯏꯔꯛꯑꯦ ꯑꯣꯍꯕꯔ
ꯑꯗꯣ ꯄꯨꯔꯥ ꯐ꯭ꯔꯤꯅꯦꯗꯤ ꯑꯗꯨꯝ ꯍꯥꯏꯞꯄ꯭ꯔꯣ
ꯎꯝ ꯑꯗꯤ ꯍꯪꯗꯦꯅ ꯔꯨꯄꯥ ꯇꯨ ꯍꯟꯗ꯭ꯔꯦꯠ ꯂ ꯍꯒꯦ ꯑꯃꯃ ꯑ ꯑꯟꯑꯦꯝꯄ꯭ꯂꯣꯏꯃꯦꯟ ꯁꯥꯔꯇꯤꯐꯤꯀꯦꯠ ꯀꯩꯀꯥꯗꯣ ꯃꯥꯅ ꯁꯨꯝ ꯄꯤꯔꯛꯑꯦꯕꯀꯣ
ꯎꯝ ꯑꯗꯣ ꯑꯣꯞꯁꯟꯅꯦꯜꯅꯤ ꯍꯥꯄꯤꯗ ꯍꯥꯞꯆꯤꯜꯂꯁꯨ ꯌꯥꯝꯅꯤ ꯍꯥꯞꯇ꯭ꯔꯁꯨ ꯌꯥꯝꯅꯤ
ꯏꯟꯀꯝ ꯇꯥꯟꯊꯣꯛꯄꯗꯗꯤ ꯑꯟꯑꯝꯄ꯭ꯂꯣꯏꯃꯦꯟ ꯁꯥꯔꯇꯤꯐꯤꯀꯦꯠ ꯌꯥꯎꯗꯗꯤ ꯌꯥꯗꯦ
ꯑꯗꯨꯗꯣ ꯈꯪꯗꯦꯅꯦ ꯑꯗꯨꯝ ꯍꯥꯟꯅꯒꯤ ꯑꯗꯨꯝ ꯂꯩꯔꯕ꯭ꯔꯥ ꯏꯂꯥꯏ ꯂꯥꯏꯕ ꯇꯥꯛꯅꯦꯦꯕꯀꯣ ꯑꯗꯨꯗ
ꯏꯟꯀꯝꯗ ꯑ ꯀꯩꯅꯣꯗꯣ ꯃꯥꯅ ꯁꯟ ꯀꯩꯀꯥ ꯇꯧꯕꯩꯗꯨꯁꯨ ꯃꯥꯅ ꯁꯨꯝ ꯇꯧꯋꯦꯕꯀꯣ ꯃꯥꯅ ꯑꯇꯣꯞꯄ ꯃꯤ ꯃꯤ ꯑꯃꯗ ꯇꯥꯎꯍꯟꯕꯗ ꯑꯗꯨꯝ ꯇꯥꯎꯍꯜꯜꯂꯤꯦ ꯁꯥꯟꯅꯇꯣꯞꯄ ꯍꯥꯞꯆꯤꯟꯕ ꯃꯥꯜꯂꯦꯕꯀꯣ ꯍꯗ
ꯑ ꯑꯗꯨꯝ ꯑꯗꯨꯃꯥꯏꯅ ꯑꯩꯉꯣꯟꯗꯁꯨ ꯑꯗꯨꯒꯤꯗꯣ ꯀꯩꯝꯇ ꯇꯦꯟꯁꯟ ꯀꯩꯝꯇ ꯂꯩꯍꯟꯗꯦꯕ ꯑꯗꯨꯝ ꯂꯥꯏꯕꯩ ꯇꯥꯕ ꯃꯥꯂꯦꯕ ꯑꯗꯨ ꯇ ꯂꯩ ꯅꯅꯥꯥꯟꯁꯦ
ꯈꯪꯗꯦ ꯂꯝ ꯑꯗꯨꯕꯨ ꯃꯥꯜꯂꯦ ꯑꯗꯣ ꯁꯤ ꯃꯈꯣꯟꯁꯦ ꯅꯪꯉꯣꯟꯗ ꯌꯥꯝꯅ ꯍꯧꯅ ꯇꯥꯕ꯭ꯔꯥꯅꯦ
ꯑꯗꯨꯝ ꯍꯧꯖꯤꯛꯀꯤ ꯉꯥꯏꯍꯥꯛ ꯊꯔꯝꯕꯗꯣ ꯑꯗꯨꯗꯣ ꯑꯗꯨꯝ ꯇꯥꯏꯌꯦ ꯐꯦꯟ ꯊꯥꯕꯩ ꯇꯥꯏꯞꯇ
ꯎꯝ ꯌꯥꯝ ꯍꯧꯅ ꯇꯥꯕ꯭ꯔꯕꯗꯣ
ꯌꯥꯝ ꯍꯧꯕꯗꯤ ꯅꯠꯇꯦ ꯐꯦꯟ ꯍꯦꯜ
ꯑꯣ ꯉꯁꯥꯏꯒꯤ ꯁꯣꯝ ꯀꯥꯗ ꯂꯩꯀꯥꯟꯗ ꯇꯧꯈꯤꯕꯗꯨꯗꯤ
ꯑꯗꯨꯗꯨꯗꯤ ꯍꯧꯋꯦ
ꯎꯝ
ꯗꯣꯁ ꯆꯔ ꯇꯤꯟ ꯆꯔ ꯑꯕꯨ
ꯑꯥ
ꯁꯥꯥꯛ ꯁꯥꯛ
ꯀꯍꯅꯣ
ꯆꯥꯛꯇꯤ ꯆꯥꯔꯕꯣ
ꯎꯝ ꯆꯥꯏ
ꯀꯝ
ꯑꯃ ꯄꯨꯈꯝ ꯆꯥꯡꯗꯣ ꯑꯗꯨꯗ ꯆ
ꯎꯝ ꯑꯗꯣ ꯍꯥꯏꯗꯤ ꯈꯔ ꯍꯦꯟꯒꯠꯄꯗꯤ ꯑꯗꯨꯝ ꯌꯥꯏꯅꯤ
ꯌꯥꯗꯦ ꯌꯥꯝ ꯈꯪꯍꯟꯗꯣꯏꯅꯤꯅ ꯑꯗꯨꯅ ꯍꯦꯟꯅ ꯆꯥꯁꯤꯟꯕ ꯌꯥꯗꯦ
ꯎꯝ ꯑꯗꯣ ꯀꯩ ꯍꯥꯏꯇꯥꯔꯦ ꯉꯁꯥꯏꯗꯣ ꯑꯌꯨꯛ ꯑꯩꯅ ꯍꯧꯒꯠꯂꯛꯄꯩ ꯑꯗꯨꯋꯥꯏꯒꯤꯗꯣ
ꯑꯣ
ꯑꯗꯨꯗ ꯑꯩꯅꯁꯨ ꯑꯗꯨꯝ ꯍꯥꯏꯗꯅ ꯃꯣꯏꯗꯨ ꯀꯩ ꯍꯥꯏꯇꯥꯔꯦ ꯑ ꯃꯣꯏ ꯐꯣꯔꯦꯁꯀꯤ ꯃꯤ ꯑꯅꯤꯈꯛ ꯂꯥꯛꯑꯝꯕ ꯑꯃ ꯇꯔꯦ ꯇꯔꯦ ꯇꯔꯦ ꯇꯧꯔꯒꯛ ꯅꯥꯄꯤ ꯀꯛꯄꯩꯗꯣ
ꯎꯝ ꯐꯉꯤ
ꯑꯗꯨꯗꯣ ꯑꯃ ꯄꯤꯔꯝꯃꯤ ꯑꯗꯨꯗꯨꯒ ꯁꯦꯡꯗꯣꯛ ꯈꯣꯠꯂꯣ ꯑꯗꯨꯒ ꯎꯖꯥ ꯈꯔ ꯊꯥꯁꯦ ꯈꯣꯠꯁ ꯑꯗꯨꯃꯥꯏꯅ ꯍꯥꯏꯔꯝꯃꯒ ꯂꯨꯄꯥ ꯂꯤꯁꯤꯡ ꯑꯍꯨꯝꯒ ꯄꯤꯔꯝꯃꯦ ꯍꯥꯏꯕꯅꯦꯕꯀꯣ ꯀꯣ ꯃꯣꯏ ꯆꯥꯕꯤ ꯊꯛꯄꯤ ꯇꯧꯅꯕꯒꯤ ꯔꯤꯄ꯭ꯔꯦꯁꯃꯦꯟ ꯍꯥꯏꯦꯗ ꯑꯗꯨꯃꯥꯏꯅ ꯇꯧꯔꯝꯕꯩ ꯑꯗꯨꯃꯥꯏꯅ ꯄꯤꯔꯝꯃꯦ ꯑꯗꯣ ꯀꯅꯥꯝ ꯂꯩꯇꯦ ꯑꯩꯉꯣꯟꯗꯅ ꯁꯣꯗꯨꯣ ꯂꯩꯕꯅꯤꯅ ꯁꯣꯗꯣ ꯂꯧꯕ ꯂꯥꯛꯄꯩ ꯑꯗꯨꯃꯥꯏꯅ ꯇꯧꯗꯣ ꯀꯩꯒꯤꯅꯣ ꯈꯣꯠꯀꯤꯅꯣ ꯍꯥꯏꯅ ꯍꯥꯏꯐꯦꯠ ꯍꯪꯕꯗꯨꯣ ꯁꯨꯃꯥꯏꯅ ꯇꯧꯕꯅꯤ ꯅꯪ ꯀꯨꯝꯒꯦꯁꯨ ꯀꯨꯝꯃꯣ ꯍꯥꯏꯕ ꯑꯗꯣ ꯑꯩꯅ ꯉꯥꯏꯍꯥꯛ ꯂꯩ ꯀꯨꯝꯃꯛꯀꯦ ꯈꯣꯠꯀꯦ ꯑꯩꯅ ꯍꯥꯏꯕꯗ
ꯎ ꯑ
ꯑꯗꯨꯒ ꯑꯗꯨꯕꯥꯥꯏꯗ ꯍꯥꯔꯦ
ꯎ
ꯑꯗꯨꯗꯨꯒ ꯑꯩꯁꯨ ꯄꯨꯡ ꯇꯔꯨꯛ ꯃꯈꯥꯏ ꯑꯗꯨ꯭ꯋꯥꯏꯒꯨꯝꯕ ꯇꯥꯕꯩꯗꯨꯗ ꯃꯣꯏꯗꯣ ꯃꯤ ꯀꯌꯥ ꯂꯩꯔꯤꯅꯣꯣ ꯈꯣꯠꯂꯤꯅꯣ ꯀꯃꯥꯏ ꯀꯃꯥꯏꯅ ꯇꯧꯕꯅꯣ ꯌꯦꯡꯕꯗꯨꯗ ꯑꯃꯨꯛ ꯃꯊꯟꯇꯅ ꯍꯥꯟꯅꯒꯤ ꯃꯣꯏꯒꯤ ꯇꯧ ꯇꯧꯈꯤꯕ ꯇꯧꯈꯤꯕ ꯃꯐꯝꯗꯣ ꯑꯗꯨꯝ ꯂꯩꯕꯅꯦꯕ
ꯑꯥ
ꯑꯗꯨꯏꯗꯨꯗ ꯑꯗꯨꯝ ꯃꯥꯗꯣ ꯇꯧꯈꯔ ꯂꯩꯔꯝꯃꯦ ꯑꯗꯨꯣ ꯑꯩꯅ ꯆꯪꯉꯒ ꯀꯕꯛ ꯌꯦꯡꯉꯤ ꯑꯗꯨꯗꯨꯒꯥ ꯃꯥꯏ ꯃꯊꯟꯇ ꯑꯣꯏꯕꯗꯨꯗ ꯉꯥꯏꯍꯥꯛ ꯂꯩꯃꯤꯟꯅꯔꯒ ꯃꯣꯏꯒꯤ ꯃꯦꯝꯕꯔ ꯀꯩꯀꯥꯁꯨ ꯑꯗꯨꯝ ꯀꯨꯝꯃꯛꯑꯦꯕꯀꯣ ꯄꯣꯡꯍꯥꯂꯦꯒꯗꯤ
ꯎꯝ ꯎꯝ
ꯑꯗꯒꯤ ꯌꯨꯝꯗ ꯉꯥꯏꯍꯥꯛ ꯀꯥꯔꯁꯦ ꯂꯥꯎꯊꯣꯛꯄ꯭ꯔꯥ ꯃꯤ ꯈꯣꯝꯕ꯭ꯔꯥ ꯀꯩꯅꯣ ꯇꯧꯔꯨꯁꯦ ꯈꯣꯠꯂꯨꯁꯤꯅ ꯀꯥꯔꯦ ꯑꯗꯩꯗꯤ ꯑꯩꯁꯨ ꯉꯥꯏꯍꯥꯛ ꯑꯗꯨꯋꯥꯏ ꯀꯥꯟꯗꯨꯗ ꯀꯩꯀꯥ ꯇꯧꯊꯣꯛꯑꯒ ꯂꯩꯔ ꯃꯥꯁꯦ ꯑꯃꯨꯛ ꯊꯣꯛꯈ꯭ꯔꯦ
ꯎꯝ
ꯑꯩꯈꯣꯏꯒꯤ ꯅꯍꯥꯜꯂꯛꯃꯤꯅ ꯑꯉꯥꯡꯗꯣ ꯀꯧꯒꯦꯅ ꯆꯪꯉꯦ ꯃꯥꯁꯦ ꯑꯗꯨꯝ ꯇꯨꯝꯃꯒ ꯂꯩꯔꯦ ꯃꯥꯁꯦ ꯄꯨꯡ ꯄꯨꯡ ꯑꯅꯤꯗ ꯇꯨꯝꯃꯦ ꯍꯥꯏꯕ꯭ꯔꯥ ꯀꯩꯅꯣ
ꯑꯗꯨꯗꯒꯤ ꯑꯗꯨꯃꯥꯏꯅ ꯇꯧꯔꯒ ꯍꯧꯗꯣꯛꯄꯁꯨ ꯁꯨꯡꯌꯥ ꯌꯥꯗ꯭ꯔꯦ ꯃꯥ ꯍꯧꯗꯣꯛꯅꯕꯅꯕꯗ ꯄꯨꯡ ꯃꯥꯄꯟ ꯑꯗꯨꯝ ꯇꯥꯔꯤ ꯑꯗꯩ ꯑꯩꯗꯣ ꯍꯜꯂꯒꯦ ꯀꯣꯟꯅ ꯍꯣꯏ ꯅꯨꯡꯊꯤꯟꯗ ꯑꯣꯏꯅ ꯀꯨꯝꯃꯁꯤꯦ ꯈꯣꯠꯂꯁꯤ ꯍꯥꯏꯅꯔꯒ ꯊꯦꯔꯛ ꯑꯦꯗꯅ
ꯎꯝ
ꯑꯗꯨꯗꯨꯗ ꯍꯥꯏꯐꯦꯠꯇꯪ ꯌꯦꯡꯉꯨꯒꯦ ꯈꯣꯠꯂꯨꯒꯦ ꯇꯧꯕꯗ ꯃꯣꯏ ꯃꯦꯝꯚ꯭ꯔꯅ ꯑꯗꯩ ꯑꯍꯟ ꯈꯔꯒ ꯇꯧꯔꯒ ꯂꯩꯔꯝꯃꯦꯕꯀꯣ
ꯑꯝ
ꯃꯣꯏ ꯁꯦꯡꯗꯣꯛꯄꯤ ꯈꯣꯠꯄꯤ ꯑꯗꯨꯝ ꯇꯧꯔꯒꯁꯨ ꯂꯣꯏꯁꯤꯜꯂꯁꯤ ꯈꯣꯠꯂꯁꯤ ꯑꯗꯨꯃꯥꯏꯅ ꯇꯧꯔꯒ ꯑꯗꯨꯝ ꯂ‌ꯣꯏꯔꯝꯃꯤ ꯑꯗ ꯑꯩꯁꯨ ꯅꯨꯡꯁꯥ ꯈꯥꯡꯒ ꯁꯥꯕ ꯀꯨꯏ ꯂꯩꯇꯕꯤ ꯑꯗꯨꯝ ꯀꯥꯔꯛꯑꯕ ꯑꯗꯨꯃꯥꯏꯅ ꯇꯧꯋꯦ ꯍꯣꯏ ꯅꯨꯡꯊꯤꯤꯟ ꯅꯨꯃꯤꯗꯥꯡ ꯋꯥꯔꯝ ꯎ ꯕꯣꯏꯗꯣ ꯂꯒꯅꯤ
ꯀꯩꯅꯣ ꯍꯥꯏꯖꯦ
ꯃꯣꯏꯒꯤ ꯕꯤ ꯑꯦꯐ ꯑꯣ ꯑꯣꯏꯕ꯭ꯔꯥ ꯗꯤ ꯑꯦꯐ ꯑꯣꯏꯕ꯭ꯔꯥ ꯀꯩꯅꯣ ꯑꯗꯨꯗꯨꯒ ꯇꯧꯔꯒ ꯃꯣꯏꯒꯤ ꯕꯤ ꯑꯏ ꯑꯗ ꯎ ꯆꯥꯔ ꯄꯨꯔ ꯂꯥꯛꯀꯅꯤ ꯍꯥꯏꯕ
ꯎꯝ
ꯑꯗꯣ ꯀꯩ ꯍꯥꯏꯇꯥꯔꯦ ꯇꯥꯟ ꯆꯥꯔꯦ ꯑꯃ ꯃꯆꯨ ꯃꯆꯨ ꯍꯧꯕꯤ ꯈꯣꯠꯄꯤꯗꯣ ꯑꯗꯨꯗꯣ ꯑꯣꯏꯅ ꯄꯨꯔꯛꯄꯁꯨ ꯌꯥꯏ ꯀꯥꯏꯅ ꯑꯗꯨꯃꯥꯏꯅ ꯍꯥꯏ
ꯑꯗꯨꯃꯥꯏꯅ ꯇꯧꯕ ꯇꯝꯃꯣ ꯇꯒꯨꯇꯨꯝꯅꯤ ꯈꯜꯂꯤ ꯑꯩꯗꯤ ꯍꯧꯖꯤꯛꯇ ꯑꯗꯨꯝ
ꯎꯝ ꯑꯩꯁꯨꯦ ꯇꯨꯝꯅꯤꯡ ꯏꯁꯥꯥꯁ ꯚꯔ ꯄꯠꯊꯩ ꯑꯗꯨꯝ ꯁꯥꯔꯤ
ꯅꯨꯡꯁꯥ ꯎꯝ ꯅꯨꯡꯁꯥꯁꯤ ꯁꯤꯅ ꯃꯥꯜꯜꯂꯤꯦ ꯌꯥꯝꯅ ꯁꯥꯕꯗꯤ ꯅꯠꯇꯦ
ꯎꯝ ꯍꯪ ꯑꯣꯝ ꯑꯃ ꯆꯥꯛꯄ ꯑꯣꯝ ꯆꯥꯛꯅꯩ ꯅꯣꯡ ꯇꯥꯗꯣꯏꯅꯦ
ꯎꯝ ꯈꯪꯗꯦ ꯅꯣꯡ ꯇꯥꯒꯗ꯭ꯔꯥ ꯇꯥꯔꯗ ꯅꯨꯡꯁꯥ ꯐꯖꯅ ꯁꯥꯏꯗꯅ ꯅꯣꯡꯗꯤ ꯇꯥꯗꯧ ꯃꯥꯜꯂꯦ
ꯑꯩꯈꯣꯏ ꯅꯨꯡꯁꯥ ꯊꯣꯛꯇꯕꯤꯗ ꯅꯣꯡꯃꯝꯕꯩ ꯇꯥꯏꯞ ꯂꯩꯔꯛꯄ ꯑꯗꯨꯒ ꯎ ꯆꯥꯡꯅꯕꯤꯗꯣ ꯑꯗꯨꯗꯤ ꯇꯧꯋꯦ
ꯎꯝ ꯑꯗꯣ ꯑꯩꯈꯣꯏꯅ ꯅꯨꯡꯁꯥ ꯊꯣꯛꯑꯦꯕꯀꯣ
ꯎꯝ
ꯑꯗꯨ ꯑꯗꯨꯃꯥꯏꯅ ꯇꯧꯕ ꯑꯌꯨꯒꯤ ꯅꯨꯡꯁꯥꯅ ꯌꯦꯡꯁꯤꯟꯕꯒꯤ ꯃꯥꯜꯂꯦ ꯑꯗꯨꯝ ꯁꯨꯃꯥꯏꯅ ꯇꯧꯅꯤꯡꯕꯤ ꯈꯣꯠꯄꯤ ꯇꯧꯔꯤꯁꯦ
ꯎ
ꯑ
ꯃꯣꯏꯒꯤ ꯑꯗꯨ ꯃꯤ ꯀꯧꯔ ꯁꯦꯝꯍꯜꯂꯤꯔꯣ ꯇꯦꯕꯜ ꯁꯦꯝꯍꯟꯕ ꯍꯥꯏꯗꯣ
ꯎ ꯅꯅꯥꯃꯣ ꯃꯣꯏ ꯆꯜꯍꯟꯕ ꯃꯤꯁꯤꯡꯗ ꯑꯗꯨꯗ ꯀꯧꯔꯒ ꯑꯗꯨꯝ
ꯑꯗꯨꯗꯤ ꯑꯗꯨꯝ ꯐ꯭ꯔꯤ ꯑꯣꯏꯇꯥꯔꯦ
ꯍꯥꯥ
ꯑꯗꯨꯏꯗꯤ ꯑꯗꯨꯝ ꯐ꯭ꯔꯤ ꯇꯥꯔꯦꯅꯦ ꯍꯥꯏꯕ
ꯈꯥꯎꯗꯦ ꯐ ꯑꯣꯗꯗ ꯀꯩꯅ
ꯗꯤꯅꯦ ꯑꯣꯏꯗꯧ ꯃꯥꯜꯂꯦ ꯍꯥꯏꯕꯗꯤ ꯃꯣꯏꯅ ꯌꯥꯗꯕ ꯈꯣꯠꯇꯕ ꯑꯗꯨꯝ ꯁꯦꯝꯕꯅꯤꯅꯀꯣ
ꯎꯝ
ꯑꯗꯣ ꯑꯗꯨꯝ ꯁꯟꯗꯦꯗ ꯇꯧꯔꯁ ꯍꯥꯏꯅꯣ
ꯀꯩꯅꯣ ꯁꯟꯗꯗ ꯍꯔꯁꯅ ꯍꯥꯏꯥꯏꯗꯤ
ꯁꯨꯒꯔ ꯀꯥꯥꯛ ꯇ ꯇꯃꯣ
ꯕ
ꯈꯔ ꯂꯩ ꯑꯍꯥꯡꯁꯦ ꯑꯗꯨꯝ ꯁꯟꯗꯦ ꯌꯩ
ꯑꯣꯜꯂ
ꯇꯗꯑꯦ
ꯅꯨꯡꯉꯥꯏꯔꯤꯕ
ꯀꯃꯥꯏꯅ ꯎꯝ ꯍꯥꯏꯔꯛꯑꯣ
ꯍꯥꯏꯖꯠꯄ ꯅꯨꯃꯤꯠꯇꯣ ꯍꯥꯏꯔꯛꯀꯦꯕ
ꯍꯧꯖꯤꯛꯀꯨꯝꯕ ꯇꯧꯕꯗ ꯅꯨꯡꯉꯥꯏꯔ ꯍꯥꯏꯁꯤꯅ ꯀꯩꯒꯤꯅꯣ
ꯆꯠꯄꯗꯣ ꯇꯟꯕꯗꯒꯤꯅꯤ
ꯇꯟꯗꯦ ꯑꯗꯨꯝ ꯗꯤꯁꯀꯥꯎꯟꯁꯨ ꯂꯩꯕꯅꯤꯅ
ꯇꯜ ꯑꯗꯣ ꯑꯣꯏꯏꯗꯁꯨ ꯇꯧꯔꯅ
ꯑ ꯑꯗꯨꯒ ꯑꯩ ꯀꯩꯅꯣꯝ ꯍꯥꯏꯌꯦ ꯈꯜꯂꯝꯕꯅꯤꯅꯦ ꯑ ꯀꯥꯎꯈ꯭ꯔꯦ ꯑꯗꯨ ꯇꯝꯃꯣ ꯀꯥꯎꯈ꯭ꯔꯦ ꯀꯥꯎꯈ꯭ꯔꯦ ꯍꯥꯏꯕ
ꯃ
ꯅꯨꯠꯇ ꯑꯃ
ꯎꯝ
ꯌꯥ ꯅꯥꯕꯗꯤ ꯈꯔ ꯐꯔꯕꯣ ꯍꯥꯏꯗꯤ ꯑꯗꯨꯝ ꯍꯥꯃꯨ ꯍꯥꯃꯨꯗ ꯂꯩꯔ ꯇꯞꯅ ꯇꯞꯅ ꯈꯔ ꯈꯔꯗꯤ ꯐꯔꯛꯏꯔꯥ ꯍꯦꯟꯖꯤꯜꯂꯛ ꯀꯅ
ꯍꯃ ꯑꯃꯃ
ꯎꯝ ꯇꯥꯃꯣ ꯑꯗꯣ ꯃꯣꯏꯒꯤ ꯇꯥꯣ ꯄꯨꯁꯥ ꯍꯣꯏꯒꯤ ꯀꯩꯀꯥ ꯑꯗꯨꯃꯥꯏꯅ ꯐ꯭ꯔꯤꯖ ꯀꯩꯀꯥ ꯁꯤꯗ ꯑꯥꯏꯁ ꯇꯧꯕꯗꯤ
ꯇꯂꯗ ꯑꯁ ꯇꯧ ꯆꯟꯖꯅꯤ
ꯑꯦꯖꯟꯖꯥ ꯅꯠꯇꯦ ꯐꯗꯣꯏꯅꯤꯗꯅ
ꯎꯝ ꯑꯗꯨꯏꯁꯨ ꯑꯗꯣ ꯑꯩ ꯊꯝꯃꯒꯦ ꯁꯅ ꯁꯥꯕꯒ
ꯍꯣꯏ
ꯎꯝ